ꯍꯂꯣ
ꯇꯣ
ꯃꯥꯏ ꯐ꯭ꯔꯦꯟ ꯍꯜꯂꯣ
ꯑꯇꯥꯣ ꯅ ꯥꯏ
ꯑꯥꯎ ꯇꯥꯔꯥꯔꯕꯣ ꯕꯥꯚꯥꯏ
ꯍꯂꯣ
ꯇꯥꯗ꯭ꯔꯣ ꯇꯥꯗ꯭ꯔꯣ ꯍꯜꯂꯣ ꯍꯂꯣ ꯑꯩꯗꯤ ꯇꯥꯏ ꯅꯪ ꯇꯥꯗ꯭ꯔꯣ ꯑꯩꯗꯤ ꯇꯥꯏꯌꯦ ꯅꯪ ꯇꯥꯗ꯭ꯔꯣ
ꯑꯣ ꯇꯥꯏ ꯇꯥꯔꯦ ꯣ ꯍꯥ
ꯁꯔꯦ ꯆꯔꯦ
ꯀꯔꯤ ꯃꯊꯦꯜ ꯇꯧꯔꯒꯦ
ꯉꯥꯁꯤꯗꯤ ꯀꯩꯅꯣꯅꯦ ꯑꯩ ꯆꯥꯕꯗꯨꯕꯨ ꯎꯝ ꯆꯦꯡꯀꯨꯞ ꯃꯅꯥ ꯊꯣꯡꯉꯦ ꯆꯦꯡꯀꯨꯞ ꯃꯅꯥ ꯈꯪꯕ꯭ꯔꯥ ꯅꯪ
ꯈꯪꯉ‌ꯦ ꯊꯤ ꯍꯥꯎꯕꯅꯦꯍ‌ꯦ ꯃꯌꯥꯟ ꯃꯌꯥꯟ ꯊꯣꯡꯗ꯭ꯔꯣ
ꯍꯥ
ꯏꯟꯖꯥꯡ ꯏꯟꯖꯥꯡꯗꯣ ꯃꯤꯛꯁ ꯇꯧꯔ ꯊꯣꯡꯗ꯭ꯔꯥ ꯍꯥꯏꯕ ꯍꯥꯏꯗꯤ ꯏ ꯍꯤꯟꯖꯥꯡ ꯃꯈꯜ ꯍꯥꯏꯗꯤ ꯍꯋꯥꯢꯅꯦ ꯑꯗꯒꯤ ꯑꯥ ꯃꯌꯥꯡꯇꯣꯟꯅꯦ ꯅꯠꯇꯦ ꯃꯌꯥꯡꯇꯣꯟꯌꯦ꯫ ꯍꯨꯖꯤꯛꯀꯤ ꯅꯪ ꯆꯦꯡꯀꯣꯛ ꯅꯥꯅꯦ ꯑꯗꯩꯗꯤ ꯐꯛꯄꯥ ꯀꯔꯤꯕꯥ ꯑꯃ ꯑꯃ ꯂꯩꯕꯅꯤꯅꯦ ꯑꯥ ꯐꯅꯌꯥꯝ ꯂꯩꯕꯅꯤꯅꯦ ꯌꯥꯝ ꯃꯤꯛꯁ ꯇꯧꯔ ꯊꯣꯡ ꯌꯥꯕ ꯍꯥꯎꯕꯅꯦ꯫
ꯑꯣ ꯈꯪꯗꯦ ꯍꯋꯥꯏ ꯃꯪꯒꯟꯗꯣ ꯑꯗꯨꯒ ꯇꯧꯔ ꯊꯣꯡ ꯂꯩꯔꯝꯕ ꯀꯩꯅꯣ ꯐꯨꯝꯗꯨꯒ ꯆꯥꯥꯁꯜꯂꯦ ꯈꯔ꯫
ꯉꯥ ꯑꯌꯥꯕꯒ ꯍꯥꯞꯆꯤꯟꯕꯗ ꯍꯥꯎ
ꯎꯝ ꯑꯗꯨ ꯈꯔ ꯍꯥꯞ ꯅꯪꯗꯤ ꯀꯩ ꯆꯥꯔꯒꯦ?
ꯄꯨꯝ ꯊꯣꯡꯉꯦ
ꯑꯩꯁ ꯑꯩꯗꯤ ꯉꯥꯄꯨꯝꯖꯦꯉꫭ ꯊꯥꯏꯅ ꯑꯉꯥꯡ ꯑꯣꯢꯉꯥꯢꯅ ꯑꯝ ꯑꯃꯨꯛꯈꯛ ꯆꯥꯕꯗꯩ ꯆꯥꯗ꯭ꯔꯤꯅ
ꯄꯨꯝ
ꯑꯣ ꯍꫭꯏꯔꫭꯡ ꯖꯤꯗꯤ ꯑꯩꯗꯤ ꯉꯥ ꯉꯥꯄ꯭ꯔꯨꯝꯑꯅ ꯂꯩꯔꯒ
ꯑ ꯁꯨꯃꯥꯏꯅ ꯇꯧꯕꯅꯦ ꯎꯝ ꯏꯟꯁꯥꯡ ꯊꯣꯡꯕ ꯂꯣꯏꯔꯕ ꯍꯥꯏꯇꯥꯔꯦ ꯆꯥꯛꯇ ꯑꯩꯅ ꯊꯣꯡꯉꯦꯕ
ꯑꯥ
ꯑꯗꯣ ꯑꯩꯈꯣꯏ ꯆꯩ ꯉꯩꯖꯨ ꯃꯥ ꯃꯥꯒꯤ ꯊꯕꯛ ꯆꯤꯟꯕꯒꯤ ꯊꯕꯛ ꯑꯁꯤꯗ ꯊꯕꯛ ꯍꯌꯦꯡ ꯃꯣꯏ ꯑꯦꯛꯖꯥꯝ ꯑꯉꯥꯡꯉꯩꯒꯤ ꯑꯦꯛꯖꯥꯝ ꯂꯩꯅ ꯃꯥꯜꯂꯦꯕꯀꯣ ꯑꯗꯨꯏ ꯀꯣꯏꯁꯟ ꯁꯦꯝꯕ ꯈꯣꯠꯄ ꯑꯗꯨꯗꯒꯤꯗꯤ ꯑ ꯁꯨꯃꯥꯏꯅ ꯇꯧꯕꯗꯨꯗ ꯆꯥꯛꯇꯣ ꯑꯩꯉꯣꯟꯗ ꯊꯣꯡꯑꯣꯅ ꯍꯥꯏꯕ ꯑꯗ ꯊꯣꯡꯉꯦ ꯐꯖꯅ ꯊꯣꯡꯗꯣꯛꯄ ꯂꯣꯏꯔ ꯀꯥꯟꯗ ꯑꯩꯈꯣꯏ ꯏꯄꯥꯅ ꯉꯥ ꯂꯩꯔ ꯆꯪꯉꯛꯑꯦ
ꯑꯥ
ꯑ ꯉꯥ ꯂꯩꯔ ꯑꯗꯨ ꯑꯃꯨꯛ ꯁꯦꯝꯇꫭꯛ ꯑꯦ ꯑꯗꯨꯒ ꯑꯃꯨꯛ ꯊꯣꯡꯗꯣꯛꯑ ꯆꯊꫭꯛ ꯑꯦ ꯄꯨꯛꯀ ꯂꯣꯏ ꯁꯧꯒꯠꯂꯦꯗ ꯃꯣꯛ ꯁꯥꯍꯜꯂꯣꯅ ꯑꯩꯈꯣꯏ ꯆꯦꯅ ꯊꯜꯂꯨꯕꯗ ꯑꯣ ꯑꯌꯩꯕꯉꯩ ꯍꯥꯞꯆꯤꯜꯂꯨꯔꯦ ꯑꯩꯅ ꯆꯥꯉꯝꯅꯗꯗꯅ ꯑꯗꯨꯗ ꯑꯃꯨꯛ ꯁꯣ ꯊꯥꯡꯖꯤꯡ ꯃꯦꯠꯄꯗꯣ ꯃꯣꯔꯣꯛ ꯁꯥꯜꯂꯣꯅ ꯁꯥꯜꯍꯜꯂꯨꯏꯅꯦ ꯍꯥꯏꯁꯦ
ꯅꯪ ꯃꫭꯔꫭꯛ ꯌꯥꯝ ꯃꫭꯔꫭꯛ ꯆꯥꯕꯩ ꯋꯥꯅꯤꯅꯦ ꯅꯪꯖꯤꯗꯤ
ꯑꯁ ꯃꯣꯔꯣꯛ ꯁꯥꯍꯜꯂꯣ ꯇꯧꯕꯗ ꯍꯦꯛꯇ ꯁꯥꯍꯟꯈꯤꯕꯅꯦꯃꯤ
ꯑꯗꯨꯅꯦ
ꯎꯝ ꯀꯩꯗꯧꯔꯝꯃꯤꯅꯣ ꯂꯩꯔꯤꯛ ꯄꯥꯔꯝꯃꯤꯔꯣ
ꯄꯥꯗꯦꯗ ꯂꯥꯏꯔꯤꯛ ꯀꯥꯏꯌꯦ ꯂꯥꯏꯔꯤꯛꯀ ꯑꯗꯨꯗꯤ ꯑꯩꯈꯣꯏ ꯑꯦꯅꯤꯃꯤꯅꯤ
ꯑꯣ
ꯏꯅꯥꯎ ꯏꯅꯥꯎꯅꯨꯄꯤ ꯊꯣꯛꯑꯦꯕ
ꯎꯝ
ꯑꯗꯨꯅ ꯀꯩ ꯇꯧ ꯌꯥꯗꯦ ꯂꯥꯏꯔꯤꯛ ꯊꯦꯡꯕꯗ ꯍꯧꯖꯤꯛ ꯍꯩꯅꯗꯦꯕ
ꯎꯝ
ꯎꯝ ꯑꯦ ꯀꯩꯗꯧꯔꯝꯃꯤꯅꯣ
ꯑꯩꯗꯤ ꯇꯨꯝꯕ ꯆꯪꯉꯦꯗ ꯆꯥꯛ ꯆꯥꯕ ꯊꯦꯡꯉꯦ ꯉꯁꯤꯗꯤ ꯇꯨꯝꯃꯒꯦ ꯇꯧꯕ ꯐꯣꯟꯗꯨ ꯑꯝꯇ ꯇꯧꯒꯦꯅ ꯇꯧꯔꯛꯏꯁ
ꯑꯣ ꯐꯩꯌꯦ ꯐꯩꯌꯦ ꯅꯪ ꯑꯁꯨꯨꯃꯥꯏꯅ ꯀꯣꯜ ꯇꯧꯊꯣꯔꯛꯏꯁꯦ ꯀꯣ ꯌꯥꯝꯅ ꯐꯕ ꯍꯥꯏꯗꯤ ꯑꯐꯕ ꯊꯕꯛ ꯑꯃꯅꯦꯕ ꯃꯥꯅꯤ ꯃꯥꯅꯤ ꯑꯗꯣ ꯅꯣꯡ ꯆꯨ
ꯅꯣꯡ ꯑ ꯍꯧꯖꯤꯛꯇꯤ ꯍꯥꯡꯈ꯭ꯔꯦ ꯚꯥꯏ ꯆꯨꯔꯝꯃꯦ ꯑꯗꯨꯖꯤꯇ ꯍꯥꯏꯒ꯭ꯔꯦ
ꯑꯩꯈꯣꯏꯗꯤ ꯁꯤꯗ ꯅꯣꯡ ꯆꯨꯏꯌꯦ ꯅꯣꯡꯃꯗꯁꯨꯣ ꯆꯦꯡꯒꯨꯝꯁꯦ ꯄꯞ ꯐꯨꯛꯅꯩ ꯍꯥꯏꯇꯥꯔꯦ ꯁꯤꯒꯨꯝ ꯑꯃ ꯑꯃ ꯅꯥꯔꯤꯟꯗꯣ
ꯎꯝ
ꯑꯗꯣ ꯐꯖꯅ ꯊ ꯊꯣꯛꯅꯩꯀꯣ ꯑꯗꯨꯒꯒꯥ ꯆꯦꯡꯒꯨꯝ ꯑꯃ ꯀꯔꯤ ꯃꯃ ꯑꯃ ꯄꯥꯛꯇ꯭ꯔꯤꯛ ꯄꯥꯛꯇ꯭ꯔꯤꯛ ꯄꯥꯛꯄꯤꯗꯣ ꯑ ꯑꯩꯈꯣꯏꯒꯤ ꯄꯪꯉꯣꯏ ꯁꯥꯇꯤꯟꯒ ꯍꯥꯏꯅꯕꯗꯣ ꯁꯪꯕ꯭ꯔꯥ ꯑꯄꯥꯛꯄꯗꯣ ꯑꯗꯨꯄꯗꯣ ꯐꯣꯛꯅꯩ ꯁ꯭ꯋꯥꯏꯗ ꯋꯦꯗꯔꯁꯤꯒ ꯑꯗꯨꯝ ꯉꯥ ꯐꯥꯎ ꯇꯥꯒ ꯌꯦꯟꯉ ꯊꯣꯛ ꯑꯗꯨꯗꯒꯤ ꯉꯥ ꯍꯥꯎꯇ ꯅꯠꯇ꯭ꯔꯒꯅ ꯌꯦꯟꯒ ꯊꯣꯡꯉ ꯆꯥꯕꯁꯦ ꯌꯥꯝ ꯍꯥꯎ ꯍꯥꯎ ꯎꯅꯦ
ꯑꯆꯥ ꯑꯆꯥ
ꯑꯗꯨꯅꯦ ꯍꯈꯣꯏ ꯖꯒꯥ ꯍꯜꯂꯣꯋꯥꯏ ꯂꯝ ꯍꯥꯏꯁꯦ ꯐꯪꯗꯕ ꯂꯩꯇꯦꯕ ꯎꯝ
ꯎꯝ ꯌꯥ ꯌꯥꯗ ꯁꯥꯡꯒꯦꯥꯏ ꯄꯕꯕꯨꯕ ꯌꯥꯔꯛ ꯊꯤꯟꯕ ꯌꯥꯔꯛꯇꯣꯔꯦ
ꯍ
ꯑꯩꯉꯣꯟꯗꯒꯤꯩ ꯈꯔ ꯑꯁ ꯈꯥꯔꯦ ꯂꯣꯏꯔꯦ ꯀꯩꯅꯣ ꯅꯪꯒꯤꯕꯨ ꯀꯩꯅꯣ ꯑꯩ ꯂꯩꯔꯤꯁꯤꯗꯤ ꯑꯩꯈꯣꯏ ꯑꯩ ꯂꯩꯕꯤ ꯑꯩꯒꯤ ꯍꯛꯆꯥꯡ ꯐꯕ ꯃꯌꯥꯝꯁ ꯏꯇꯥꯎꯗ ꯂꯣꯏꯅ ꯁꯤꯟꯅꯒꯅꯤ ꯩꯇ ꯑꯩꯒꯤ ꯐꯦꯠ ꯃꯌꯥꯝꯁꯦ ꯊꯣꯛꯑꯒ ꯅꯉꯣꯟꯗ ꯑꯣꯏꯅ ꯀꯥꯞꯁꯤꯟꯁꯤꯔꯣ
ꯈꯪꯖꯁꯨ ꯌꯥꯁꯦ ꯐꯔꯤꯁꯦ
ꯎꯝ
ꯍꯛꯆꯥꯡꯅꯦꯅ ꯌꯥꯗꯕ ꯌꯥꯗꯕ ꯉꯥꯡ ꯉꯥꯏꯔꯤ ꯍꯤꯡꯕꯨ ꯍꯤꯡꯗꯤ ꯇꯟꯓꯜꯜꯂꯤ ꯑꯅꯥꯕꯩꯗꯤ ꯇꯜꯂꯦ ꯁꯨꯗ ꯆꯂꯥꯏꯇꯔꯤ ꯀꯣ ꯀꯥ ꯀꯣꯛꯀꯥꯔ ꯑꯗꯨ ꯂꯥꯎꯔꯦ ꯕꯗ ꯇꯥꯔꯦ ꯈꯣꯄꯁ
ꯀꯔꯤꯩꯅꯣ ꯕꯣꯟ ꯁꯥꯟꯅꯕ ꯀꯥꯟꯗ ꯅꯥꯟꯊꯣꯛꯈ꯭ꯔꯣ ꯆꯥꯠꯂꯣꯑꯣ
ꯊꯥꯏꯅ ꯂꯥꯟꯊꯣꯛꯈꯤꯕꯅꯦ ꯊꯥꯏꯅ ꯂꯩꯊꯦꯛꯈꯤꯕꯅꯦ ꯍꯧꯖꯤꯛꯄꯨꯗꯤ ꯀ ꯇꯧꯗ꯭ꯔꯦ ꯀꯩꯅꯣ ꯇꯧꯋꯦ ꯑꯗꯨꯁꯨꯪ ꯐꯩꯒꯟꯗꯤ ꯂꯥꯛꯗꯦꯣꯡ ꯁꯤ ꯈꯣꯡꯖꯦꯛ ꯍꯥꯏꯇꯥꯔꯦ
ꯎꯝ ꯍꯥꯏꯒꯦꯅ ꯂꯥꯛꯗꯗꯣ ꯐꯩꯌꯦ ꯑꯩꯗꯤ ꯕꯦꯟꯗꯦꯖ ꯐꯖꯅ ꯐꯥꯎ ꯕꯣꯣꯟ ꯁꯥꯟꯅꯕꯁꯦ ꯍꯥꯏꯗꯤ ꯑꯩꯈꯣꯏꯗꯤ ꯋꯥꯔꯜ ꯀꯞ ꯀꯥꯎꯒꯗꯕ ꯈꯣꯠꯀꯗꯕ ꯂꯩꯇꯕꯅꯤꯅ ꯂꯣꯀꯦꯜ ꯄ꯭ꯂꯦꯌꯔꯅꯤꯅꯅꯦ
ꯑꯥ
ꯑꯦꯡꯀꯜꯒꯨꯝꯕ ꯈꯔ ꯐꯥꯕ ꯑꯩ ꯈꯨꯔꯨꯒꯨꯝꯃꯁꯦ ꯇꯠꯇꯅꯕ ꯈꯣꯠꯇꯅꯕ ꯐꯥꯕꯁꯦ ꯃꯊꯧ ꯇꯥꯏꯌꯦꯅ ꯈꯜꯂꯤ
ꯎꯝ ꯑꯗꯨ ꯑꯗꯨꯗ ꯐꯕ ꯂ ꯎꯝ
ꯍꯥꯏꯗꯤ ꯀꯅꯣ ꯍꯥꯏ ꯀꯥꯟꯗ ꯀꯔꯤ ꯇꯧꯋꯤꯗꯅ ꯂꯩꯊꯦꯛ ꯈꯣꯒꯟꯕ ꯌꯥꯎꯋꯤꯗꯅ
ꯑꯥ
ꯑ ꯑꯗꯨꯣ ꯑꯗꯨ ꯑꯣꯏꯕꯒꯤꯅꯦ
ꯎꯝ
ꯑꯗꯣ ꯍꯪꯗꯦ ꯂꯧꯧꯔꯤꯁꯦ
ꯎꯝ
ꯕꯣꯁ ꯍꯥꯟ ꯊꯣꯛꯇ꯭ꯔꯃꯣ ꯁꯤꯗꯤ
ꯉꯁꯤꯗꯤ ꯉꯁꯤꯗꯤ ꯉꯁꯤꯗꯤ ꯅꯣꯡ ꯇꯥꯕꯩ ꯊꯣꯛꯇ꯭ꯔꯦ
ꯑ ꯍꯣ ꯑ ꯆꯩꯩꯅ ꯑ
ꯀꯩ ꯍꯥꯏꯥꯏ ꯂꯣ
ꯍꯥꯥ
ꯀꯩ ꯍꯥꯏꯅꯣ ꯍꯥꯏꯗꯕ
ꯕꯣꯟꯁꯦ ꯅꯣꯡ ꯆꯨꯔꯝꯃꯤ ꯊꯣꯛꯇ꯭ꯔꯦꯕ ꯑꯩꯁꯨ ꯊꯣꯛꯇ꯭ꯔꯦ ꯑꯁꯤꯗꯤ ꯊꯤꯂꯤ ꯊꯤꯂꯤ ꯆꯨꯔꯤ ꯁꯅꯌꯦ
ꯑꯣ
ꯑ ꯑꯣꯏꯣꯏ ꯍꯟꯗꯔ ꯍꯔꯥꯎꯔꯒ ꯑꯃꯨ ꯅꯣꯡꯃꯗꯐꯥꯎ ꯋꯦꯠ ꯑꯅꯤ ꯑꯅꯤ ꯍꯦꯟꯒꯠꯂ ꯂꯩꯔꯝꯃꯤꯅ
ꯆꯥꯁꯟ ꯊꯠꯕꯨ
ꯍꯣꯏ ꯐꯣꯏꯗꯣꯏ ꯐꯧ ꯆꯤꯟꯖꯥꯛ ꯆꯥꯕꯅꯤꯅꯅꯦ ꯇꯤꯜꯍꯧꯕꯁꯦꯖꯠ ꯖꯠ ꯖꯠ ꯖꯠ ꯖꯠ ꯍꯦꯟꯒꯠꯄꯤꯅꯦꯕ ꯑꯐꯕ ꯆꯤꯟꯖꯥꯛ ꯍꯥꯏꯁꯦ ꯃꯌꯥꯝꯅ ꯑꯗꯨꯝ ꯈꯪꯅꯩꯁꯦ ꯅꯪꯒꯤ ꯑꯐꯕ ꯆꯤꯟꯖꯥꯛ ꯆꯥꯖꯔ ꯆꯖꯗꯦ ꯅꯥꯟ
ꯑ ꯑꯩꯁꯨ ꯑꯗꯨ ꯆꯁꯗ ꯍꯗꯔꯅꯦ
ꯍ
ꯑ ꯑꯗꯨꯅ ꯐꯥꯗꯣꯃꯂ
ꯎꯝ ꯎꯝ
ꯑ
ꯀ ꯂꯥꯏꯔꯤꯛ ꯂꯥꯏꯁꯨ ꯌꯦꯡꯗ꯭ꯔꯕꯣ ꯀꯃꯥꯏꯅ ꯇꯧꯔꯤꯒꯦ ꯅꯪꯗꯤ
ꯌꯦꯡꯗ꯭ꯔꯕ ꯑꯁ ꯂꯥꯏꯔꯤꯛ ꯄꯥ ꯁꯣꯛꯕ ꯉꯝꯗ꯭ꯔꯦꯅ ꯀꯨꯏꯔꯦꯅ ꯂꯥꯏꯔꯤꯛꯀ ꯄꯥꯗꯕ ꯃꯥꯁꯇꯔꯗꯕꯩꯥꯗꯣꯏꯗ ꯂꯥꯏꯔꯤꯛ
ꯑ ꯑꯆꯥ ꯑ ꯊꯥ ꯊ ꯊ ꯊꯥꯔ ꯀ ꯄꯩꯁꯥ ꯀꯃꯏ
ꯑꯩꯈꯣꯏ ꯀꯥꯡꯕꯨꯗꯣꯣꯏ ꯇꯗ ꯃꯈꯣꯏ ꯖꯤꯕꯤꯌꯥ ꯍꯣꯏ ꯊꯥꯕ ꯃꯥꯜꯂꯦ
ꯑꯣ ꯀ ꯐ ꯃ ꯖꯤꯌꯥꯔꯕꯤ ꯍꯧꯧꯔ ꯁꯥꯟꯅ ꯀꯣ ꯇꯥꯎ ꯃꯌꯥꯝꯗꯣ ꯃꯥꯅꯕꯤ ꯃꯥꯅꯕꯤ ꯊꯥꯎ ꯃꯌꯥꯝꯗꯣ
ꯎꯝ
ꯐꯥꯎꯔꯒ ꯑꯝꯇ ꯃꯣꯏ ꯄꯤ ꯑꯩꯆ ꯗꯤ ꯇꯧꯔꯒ ꯗꯣꯛꯇꯔ ꯑꯦ ꯀ꯭ꯔꯤꯗꯣꯝ ꯐꯪꯉꯖꯗꯔꯦ ꯌꯥ ꯑꯩꯈꯣꯏ ꯐꯪꯕꯗꯨꯗꯤ ꯑꯣꯏꯗꯧ ꯃꯥꯟꯗ꯭ꯔꯦꯕ
ꯍ
ꯍꯣꯏꯅꯒ ꯐꯪꯉꯗꯤ ꯁꯥꯊꯤꯅꯤꯉꯣ
ꯂꯥꯏꯔꯤꯛ ꯄꯥꯔꯤ ꯀꯩꯗꯧꯔ ꯐꯕꯣꯏꯗꯨꯗ ꯂꯥꯏꯔꯤꯛ ꯄꯥꯗꯕꯩꯁ
ꯅꯩꯈꯥꯏ ꯗꯣꯏꯖꯠꯅꯦ ꯂꯩ ꯂꯩꯁꯟꯁꯦ ꯈꯪꯉꯤꯗꯨ ꯆꯍꯤ ꯑꯅꯤ ꯌꯨꯡꯉꯒ ꯊꯨ ꯌꯨꯉ ꯂꯩꯔꯛꯗꯤ ꯁꯤꯟꯗꯣ
ꯎꯝ ꯑꯁ ꯂꯥꯏꯕ꯭ꯔꯦꯔꯤꯗꯒ ꯆꯠꯂꯒ ꯄꯥꯝꯕꯗꯣ ꯑꯗꯨꯒꯤ ꯑꯦꯛꯖꯥꯝ ꯑꯌꯥꯗꯒ ꯄꯥꯝꯕ ꯃꯄꯥ ꯑꯗꯨꯃꯥꯏꯅ ꯑꯗꯨꯝ ꯄꯥꯉꯝꯕꯅꯤꯀꯣ
ꯀꯩꯅꯦ ꯑꯗꯦ ꯍꯧꯖꯤꯛꯇ ꯌꯥꯔꯣꯏ ꯈꯪꯉꯤ
ꯍ
ꯍꯧꯖꯤꯛꯇꯤ ꯕ꯭ꯔꯦꯟꯁꯦ ꯋꯛ ꯇꯧꯕ ꯌꯥꯗ꯭ꯔꯦꯕ
ꯎꯝ
ꯕ꯭ꯔꯦꯟꯁꯦ ꯋꯛ ꯇꯧ ꯋꯥꯛ ꯐꯪꯁꯟꯗꯤ ꯐꯖꯅ ꯇꯧꯔꯤꯗ ꯑꯃꯨꯛ ꯑꯥꯍꯤꯡ ꯑꯥꯍꯤꯡ ꯍꯣꯠ ꯂꯒ ꯑꯃꯨꯛ ꯈꯣꯡꯄꯥꯡ ꯀꯥꯎꯕ ꯃꯁꯥ ꯃꯇꯣ ꯀꯥꯎꯊꯣꯛꯄꯤ ꯑꯃ ꯌꯥꯎꯔꯝꯃꯤ ꯈꯪꯉꯒ ꯍꯧꯒꯠꯆꯕ ꯑꯃ ꯑꯗꯨꯅꯤ ꯑꯩ ꯍꯧꯖꯤꯛ ꯀꯟꯅ ꯇꯧꯏ
ꯑ ꯈꯪꯗꯦ ꯇꯧꯔꯤꯁꯦ
ꯅꯨꯡꯉꯥꯏꯇꯕ ꯇꯧꯒꯥ ꯅꯨ ꯏꯇꯥꯎ ꯅꯡ ꯐꯣꯟ ꯇꯧꯔꯑꯒ
ꯅꯪ ꯀꯩꯀꯩ ꯇꯧꯗꯣꯏꯅꯣ ꯍꯧꯖꯤꯛ
ꯀꯩꯝꯇ ꯇꯧꯔꯣꯏꯗ ꯀꯩꯗꯧꯅꯤ ꯆꯥꯛ ꯇꯣꯛꯑꯃꯤꯅ ꯐꯝꯃ ꯂꯤꯗꯣꯏꯅꯦ
ꯇꯨꯝꯕꯤꯔꯣꯏꯗꯕ
ꯇꯝ ꯌꯦꯗ
ꯎꯝ ꯐꯩ ꯐꯩ ꯑꯩꯗꯤ ꯑꯩꯗꯤ ꯇꯨꯝꯗꯕ ꯇꯧꯋꯦ ꯇꯨꯝꯅꯕ ꯇꯧꯔꯒ ꯊꯦꯡꯖꯤꯜꯂꯛꯑꯦ ꯑꯩꯈꯣꯏ ꯑꯩꯉꯥꯟꯅ ꯍꯧꯒꯠꯄꯅꯤꯅ
ꯍꯣ ꯍꯣ ꯐꯔꯦ ꯐꯔꯦ ꯇꯧꯔꯣ ꯇꯧꯔꯣ
ꯎꯝ ꯍꯣꯏ ꯉꯥꯟꯅ ꯍꯧꯒꯠꯂꯒ ꯊꯕꯛꯄꯨꯗꯤ ꯇꯧꯗꯦꯗ ꯉꯥꯟꯅ ꯍꯧꯒꯠꯂꯒ ꯑꯃꯨꯛ ꯇꯨꯝꯕ ꯑꯣ ꯐꯔꯦ ꯐꯔꯦ ꯐꯚꯥꯏ ꯑꯗꯨꯗꯤ ꯊꯝꯃꯦꯀꯣ ꯃꯪ ꯐꯔꯁꯤ ꯎꯝ ꯎꯝ